ꯎꯝ ꯍꯜꯂꯣ
ꯍꯜꯂꯣ
ꯇꯥꯕ꯭ꯔꯣ
ꯑꯥ ꯇꯥꯏꯦ
ꯀꯈꯤꯇ ꯋꯥꯔꯦ ꯂꯩ ꯂꯩꯒꯦ ꯁ ꯏꯚꯤꯅꯤꯡ ꯋꯥꯛ ꯍꯥꯏꯇꯥꯔꯦ ꯂꯧ ꯆꯠꯄ ꯍꯜꯂꯛꯑꯒ ꯏꯚꯤꯅꯤꯡ ꯋꯥꯛ ꯑꯣꯏꯅ ꯆꯠꯄ ꯆꯠ ꯂ ꯂꯩꯕ ꯍꯥꯏꯇꯥꯔꯦ ꯅꯪꯗꯤ
ꯑꯩꯗꯤ ꯀ꯭ꯂꯥꯁ ꯂꯣꯏꯔꯦ ꯀ꯭ꯂꯥꯁ ꯂꯣꯏꯕꯒꯤ ꯍꯧꯖꯤꯛꯇꯣ ꯄꯣꯊꯥꯔꯝꯃꯤꯅꯦ
ꯅꯨꯡꯉꯥꯏꯔꯦꯅꯦ ꯑꯣꯟꯂꯥꯏꯟꯗ ꯂꯧꯕꯤꯔꯣ
ꯍ ꯅꯠꯇꯦ ꯀꯩꯅꯣꯅꯦ ꯑꯣꯐꯂꯥꯏꯟ
ꯑ ꯀꯔꯝꯕ ꯀ꯭ꯂꯥꯁ ꯂꯣ ꯇꯨꯏꯁꯟꯂꯣ
ꯇ꯭ꯌꯨꯁꯟ ꯅꯇ ꯑ ꯑꯩꯒꯤ ꯁ꯭ꯀꯨꯜꯒꯤ ꯀ꯭ꯂꯥꯁ ꯍꯥꯏꯕ ꯇꯥꯔꯦ
ꯁ꯭ꯀꯨꯜꯒꯤ ꯀ꯭ꯂꯥꯁ
ꯑꯥ ꯍꯣꯏ
ꯁꯁ ꯌꯥꯝ ꯐꯩꯌꯦꯀꯣ ꯃꯤ ꯃꯆꯥꯗꯤ ꯍꯥ
ꯠꯇ
ꯑꯁ ꯂꯧꯕꯨꯛꯇ ꯀꯨꯝꯃꯒꯁꯨ ꯎꯅ ꯐꯕ꯭ꯔꯥ ꯁ꯭ꯀꯨꯜꯗꯅ ꯗ꯭ꯔꯦꯁ ꯅꯥꯟꯅ ꯅꯥꯕ ꯍꯥꯞꯄ ꯁꯦꯠꯂꯒ ꯂꯥꯏꯔꯛ ꯇꯥꯛꯄꯗꯅ ꯀꯔꯝꯕ ꯍꯦꯟꯅ ꯐꯕ꯭ꯔꯥ ꯑꯗꯨ ꯑꯣꯏꯔꯗꯤ
ꯍꯣꯏ ꯑꯗꯨꯁꯨ ꯂꯧꯒꯨꯝꯕ ꯁꯨꯔꯤꯗꯨꯁꯨ ꯑꯃꯔꯣꯝꯗꯗꯤ ꯐꯩꯗꯅ ꯍꯥꯏꯗꯤ ꯑꯗꯨ ꯑꯗꯨ ꯁꯨꯔꯦꯑ ꯀꯥꯟꯗ
ꯊꯕꯛ ꯁꯨꯔꯗꯤ ꯐꯠꯇ꯭ꯔꯣ ꯄꯩꯁꯥꯁꯨ ꯇꯥꯟꯕ
ꯐꯔꯦ ꯐ ꯐꯔꯌꯦ ꯍꯥꯏ ꯐꯩ ꯍꯥꯏꯒꯦꯔꯥ ꯈꯪꯗ ꯑꯩ ꯑꯩꯒꯤꯗꯤ ꯐꯩꯩꯅ ꯁꯨꯄꯔ ꯐꯥꯏꯅꯜ ꯆꯥꯅꯤꯡꯗꯕꯒꯤ ꯑꯩꯗꯤ
ꯍꯣꯏ ꯑꯗꯨꯅꯦ ꯌꯦꯡꯉꯣ ꯅꯪꯒꯤ ꯅꯣꯂꯦꯖ ꯇꯣ ꯀꯥꯟꯅꯗ꯭ꯔꯣ ꯁꯨꯄꯔ ꯐꯥꯏꯟ ꯆꯥꯅꯤꯡꯗꯕꯒꯤ ꯑꯐꯕ ꯆꯥꯅꯤꯡꯕꯒꯤ ꯊꯕꯛꯁꯨ ꯐꯖ ꯌꯥꯏ ꯀꯩꯅꯣ ꯑꯗꯨꯁꯨ ꯑꯩꯁꯨ ꯁꯨꯄꯔ ꯐꯥꯏꯠ ꯑꯩꯁꯨ ꯁꯨꯄꯔ ꯐꯥꯏ ꯆꯥꯅꯤꯡꯗꯦ ꯎ
ꯁꯨꯄꯔꯚꯥꯏꯗꯣ ꯁꯨꯡ ꯆ ꯆꯥꯅꯤꯡꯗꯩ ꯀꯩꯗꯧꯕꯒꯤꯔ ꯈꯪꯗꯦ
ꯑꯩꯗꯤ ꯍꯣꯏ ꯌꯥꯝꯅ ꯆꯥꯅꯤꯡꯗꯕꯗꯤ ꯑꯣꯏꯗꯦ ꯑꯗꯨꯕꯨ ꯈꯔꯗꯤ ꯆꯥꯅꯤꯡꯗꯦ ꯎ
ꯑꯁ ꯑꯩꯒꯤ ꯏꯌꯥꯝꯕꯃꯜ ꯂꯩꯌꯦ ꯑꯁ ꯃꯥ ꯄꯕꯥꯅ ꯆꯥꯅꯤꯡꯕꯁꯤꯅ ꯑꯁ ꯆꯥꯥꯁꯦ ꯆꯥꯁꯦ ꯃꯥꯗꯤ ꯌꯥ ꯔꯈꯤꯅꯤ ꯑꯩꯅ ꯑꯁ ꯆꯥꯅꯤꯡꯗꯦ ꯆꯥꯅꯤꯡꯗꯦ ꯍꯥꯏꯕ ꯑꯩꯅ ꯅꯅꯤ ꯀ꯭ꯂꯥꯁꯐ ꯂꯧꯕ ꯄ
ꯑꯩꯈꯣꯏ ꯀ꯭ꯂꯥꯁ ꯑ ꯑꯩꯈꯣꯏ ꯑꯩꯗꯤ ꯀ꯭ꯂꯥꯁ ꯍꯥꯏꯕꯗꯤ ꯀꯩꯅꯣꯅꯦ ꯩꯅ ꯁ꯭ꯀꯨꯜꯃꯛꯇꯤ ꯅꯠꯇꯦ ꯑꯗꯨꯕꯨ ꯎ ꯄ꯭ꯔꯣꯐꯦꯁꯟꯅꯦꯜꯒꯤ ꯑꯣꯏꯅ ꯆꯠꯄꯗꯣ ꯎ ꯑꯗꯨꯒꯤꯅꯤꯗ
ꯑꯣ ꯈꯪꯈꯥꯏ ꯈꯪꯈ꯭ꯔꯦ
ꯃꯒꯝꯕꯒꯦ
ꯌꯥꯝ ꯅꯨꯡꯉꯥꯏꯅꯦ ꯑꯗꯨꯒꯨꯝꯕ ꯇꯧꯕꯗ
ꯍꯣꯏ ꯎꯝ ꯅꯨꯡꯉꯥꯏꯕꯁꯨ ꯈꯔꯅꯦ ꯑꯋꯥꯕꯁꯨ ꯈꯔꯅꯦ ꯂꯣꯏꯅꯃꯛꯁꯨ ꯅꯨꯡꯉꯥꯏꯇꯦ ꯂꯣꯏꯅꯃꯛꯁꯨ ꯋꯥꯗꯦ ꯎ
ꯅꯪꯗꯤ ꯅꯨꯡꯗꯥꯡꯗ ꯀꯣꯔꯤꯌꯥꯟꯗ꯭ꯔ ꯑꯃꯒ ꯌꯦꯡꯗꯔꯣ
ꯎꯝ ꯑꯥ ꯌꯦꯡꯗꯦ ꯑꯩꯗꯤ ꯀꯣꯔꯤꯌꯥꯟ ꯗꯔꯃꯥꯒꯨꯝꯕꯗꯤ
ꯃꯨꯕꯤꯗꯤ ꯌꯦꯡꯗꯦ
ꯀꯩꯅꯣꯒꯨꯝꯕ ꯆꯦꯟꯅꯦꯜꯒꯨꯝꯕ ꯏꯁꯇꯣꯔꯤꯒꯨꯝꯕꯗꯣ
ꯎꯝ
ꯑꯗꯨꯒꯨꯝꯕꯗꯤ ꯌꯥꯝꯅ ꯇꯥꯏꯌꯦꯕ ꯑꯗꯨꯒ ꯍꯣꯔꯔ ꯏꯁꯇꯣꯔꯤꯒꯨꯝꯕ ꯑꯗꯨꯒꯨꯝꯕꯗꯤ ꯑꯗꯨꯗꯨꯒ ꯐꯤꯂꯝꯒꯨꯝꯕꯗꯤ ꯄꯥꯛꯅ ꯌꯦꯡꯗꯦ ꯑꯩꯗꯤ
ꯎꯝ ꯎꯝ
ꯅꯣꯏꯗꯤ ꯌꯥꯝ ꯌꯦꯡꯕ꯭ꯔꯣ
ꯑꯥ ꯁꯨꯝ ꯌꯦꯡ ꯌꯦꯡꯁꯦ ꯑꯩꯗꯤ ꯑꯩꯗꯤ ꯋꯥꯔ ꯋꯥꯔꯒꯤꯗꯣ ꯌꯥꯝ ꯌꯦꯡꯅꯤꯡꯉꯦ ꯃꯨꯚꯤ ꯑꯣꯏꯔꯗꯤ ꯗ꯭ꯔꯃꯥꯗꯤ ꯌꯦꯡꯅꯤꯡꯗꯦ ꯏꯁꯇꯣꯔꯤꯁꯨ ꯇꯥꯅꯤꯡꯗꯦ ꯑꯦ ꯍ ꯎꯝ ꯀꯩꯅꯣ ꯕꯨꯣꯠꯀꯤꯁꯨ ꯌꯦꯡꯅꯤꯡꯗꯦ ꯑꯩꯅ ꯌꯦꯡꯅꯤꯡꯕꯗꯤ ꯆꯠꯂꯤ ꯆꯦꯝꯄ꯭ꯂꯦꯟꯒ ꯇꯣꯝ ꯏꯟꯖꯔꯤꯒ ꯃꯄꯥꯔ ꯃꯨꯕꯤꯗꯣ ꯑꯁꯤ ꯈꯛꯇꯪꯅꯦ ꯌꯦꯡꯅꯤꯡꯕ ꯑꯇꯩꯏꯗꯤ ꯌꯦꯡꯅꯤꯡꯗꯦ
ꯊꯥꯏꯅꯗꯤꯀꯣ ꯁꯣꯇꯥꯕꯤꯝꯁꯨ ꯌꯥꯝꯅ ꯌꯦꯡꯉꯝꯃꯦ
ꯍꯇꯥꯕꯤꯁꯨ ꯌꯦꯡꯕ ꯃꯔꯛꯇꯗꯤ ꯅꯨꯡꯉꯥꯏꯕꯅꯦꯍꯦ
ꯍꯣꯏ ꯁꯣꯇꯥꯕꯤꯝꯁꯨ ꯌꯦꯡꯉ ꯌꯦꯡꯉꯗꯤ ꯅꯨꯡꯉꯥꯏꯑꯕ ꯃꯣꯏꯒꯤ ꯃꯑꯣꯡꯒꯨꯝꯕꯗꯣ
ꯎꯝ ꯅꯣꯏꯗꯤ ꯏꯆꯤꯟ ꯏꯅꯥꯎ ꯀꯌꯥꯔꯣ
ꯑꯩꯈꯣꯏꯒꯤ ꯏꯆꯤꯟ ꯏꯅꯥꯎꯗꯤ ꯃꯔꯤꯅꯦ
ꯅꯣꯏ ꯃꯔꯤ ꯅꯣꯏ ꯌꯥꯝꯥꯃꯦꯍꯦ ꯍꯥꯏꯔꯨꯔꯗꯤ ꯌꯥꯝꯃꯤꯀꯣ ꯑꯇꯩꯗꯤ ꯑꯇꯩꯗꯤ ꯑꯃ ꯑꯅꯤ ꯑꯃ ꯑꯅꯤ ꯈꯛꯛꯇꯥꯡꯅꯦꯀꯣ
ꯍꯣꯏ ꯑꯗꯨꯃ ꯑꯅꯤ ꯑꯍꯨꯝ ꯍꯣꯏ ꯐꯣꯔꯗꯤ ꯈꯔ ꯌꯥꯝꯃꯤ ꯃꯔꯤꯒꯨꯝꯕꯗꯤ ꯈꯔ ꯌꯥꯝꯃꯤ
ꯑꯁ ꯑꯩꯗꯤ ꯃꯉꯥ ꯆꯞ ꯆꯥꯔꯦ ꯃꯉꯥꯗꯣ ꯃꯉꯥꯅ ꯑꯩꯗꯤ ꯃꯉꯥ ꯄꯥꯝꯃꯦ ꯃꯉꯥꯅ ꯐꯔꯦ
ꯃꯉꯥꯅ ꯐꯔꯦ ꯅꯣꯏꯒꯤ ꯅꯣꯏꯒꯤꯗꯨ ꯃꯉꯥꯔꯣ
ꯃꯉꯥꯅꯦ ꯔ ꯑꯩꯅ ꯑꯩꯅ ꯏꯃꯥꯥꯟ ꯑꯗꯨ ꯍꯥꯏꯕ ꯑꯁ ꯅꯨꯄꯤꯁꯤꯗꯁꯨ ꯑꯩꯗꯤ ꯃꯉꯥꯃꯨꯛ ꯄꯣꯛꯀꯅꯤ ꯍꯥꯏꯕ
ꯃꯉꯥꯅ ꯐꯩꯕ
ꯎꯝ
ꯑꯃ ꯅꯗꯤ ꯀꯥꯟꯅꯥꯗꯦ
ꯀꯅꯥꯗ ꯃꯥꯅꯤꯗꯤ
ꯑꯃꯅ ꯁꯤ ꯑꯣꯏꯔꯣ ꯑꯃꯅ ꯁꯤ ꯑꯣꯏꯔꯣ ꯑꯃꯅ ꯁꯤ ꯑꯣꯏꯔꯣ ꯃꯥ ꯃꯥꯒꯤ ꯈꯥꯏꯗꯣꯛꯑꯗꯤ ꯂꯩꯇ꯭ꯔꯦ ꯑꯉꯥꯡ ꯃ ꯉꯥ ꯐꯥꯎ ꯀꯅꯗ꯭ꯔꯦ
ꯆꯨꯝꯃꯦ ꯆꯨꯝꯃꯦ ꯅꯪꯒꯤ ꯋꯥꯈꯜꯂꯣꯟꯗꯣ ꯌꯥꯏ
ꯑꯗꯩ ꯂꯥꯛꯑꯁꯤꯦ ꯅꯛꯀꯨ ꯈꯛꯇꯪ ꯊꯣꯛꯂꯛꯑꯗꯤ ꯁꯣꯏꯔꯦꯍꯦ ꯂꯥꯁ ꯊ ꯊ ꯊꯣꯛꯂꯑꯗꯤ ꯁ ꯍꯏꯔꯦꯕ
ꯑꯗꯨꯗꯤ ꯎ ꯃꯥꯒꯤ ꯃꯃꯥ ꯃꯄꯥꯒꯤ ꯃꯈꯥ ꯄꯣꯜꯂꯦꯗ ꯃꯥꯒꯤ ꯃꯃꯥ ꯃꯄꯥꯅ ꯐꯖꯅ ꯁꯦꯟꯅꯔꯗꯤ ꯀꯨ ꯉꯥꯛꯇ ꯇꯤ ꯑꯣꯏꯔꯣꯏ ꯍꯣꯏ ꯑꯃꯒꯨꯝꯕ ꯗꯥꯀꯨ ꯑꯣꯏꯈ꯭ꯔꯁꯨꯀꯣ ꯑ
ꯍꯗꯤꯤ ꯑꯣꯏꯔꯛꯇꯧ ꯃꯥꯟ ꯑꯗꯨꯗ ꯑꯩꯁꯦ
ꯅꯪ ꯈꯪꯉ꯭ꯔꯣ
ꯈꯉꯉꯦꯗꯏ ꯀ ꯀ ꯍꯗꯀꯣ
ꯑ
ꯑꯅ ꯃꯔꯛ ꯑꯩꯈꯣꯏ ꯈꯨ ꯑꯩꯈꯣꯏ ꯈꯨꯟꯗ ꯁꯤꯁꯦ ꯎꯝ ꯀꯩꯅꯣ ꯂꯥꯟ ꯃꯔꯛꯀꯤꯗꯣ ꯑꯗꯨꯗꯗ ꯀꯔꯤ ꯍꯥꯏꯁꯤꯔꯣ ꯃꯥꯗꯨꯣ ꯀꯃꯥꯟ ꯀꯃꯥꯟ ꯗꯦꯟ ꯀꯃꯥꯟꯗꯦꯟꯃꯛꯇꯤ ꯅꯠꯇꯦ ꯀꯃꯥꯟꯗꯦꯟ ꯀꯃꯥꯟꯗꯦꯟ ꯃꯥꯟꯗ ꯂꯥꯛꯑꯒ ꯑꯩꯈꯣꯏ ꯈꯨꯟꯗ ꯍꯥꯏꯕ ꯑꯁꯤ ꯅꯣꯏ ꯈꯨꯟꯁꯦ ꯑꯃ ꯑꯅꯤ ꯁ ꯑꯃ ꯑ ꯇꯔꯥ ꯇꯔꯥ ꯄꯥꯈꯪ ꯇꯔꯥꯗ ꯄꯥꯈꯪ ꯑꯃ ꯑꯅꯤꯒꯨꯝꯕꯕꯁꯤ ꯈꯔ ꯁꯥꯊꯤꯕ ꯊꯣꯛꯂꯛꯑꯣꯅꯦ ꯁꯤꯗꯤ ꯌꯥꯗ꯭ꯔꯦꯅꯦ ꯈꯨꯟ ꯉꯥꯟꯅꯤꯡꯉꯥꯏ ꯂꯩꯇ꯭ꯔꯦꯅꯦ
ꯑꯣ ꯑꯗꯨꯒꯤ ꯃꯤ ꯗꯔꯀꯥꯔ ꯑꯣꯏꯌꯦꯕ
ꯑꯉ
ꯑꯗꯨꯗꯤ ꯅꯣꯏꯒꯤ ꯃꯤ ꯌꯥꯝꯌꯥꯝꯕ ꯃꯊꯧ ꯇꯥꯏꯅꯦ
ꯍꯥꯏꯗꯤ ꯑꯁ ꯃꯤ ꯑꯗꯨꯝ ꯌꯥꯝꯡꯒꯗꯕ ꯃꯥꯜꯂꯦꯗꯏ ꯈ꯭ꯋꯥꯗꯤ ꯑꯁ ꯣꯏꯔꯣꯝꯃꯦ ꯍꯧꯖꯤꯛꯁꯨ ꯑꯁ ꯑꯉꯥꯡ ꯑꯉꯥꯡꯁꯦ ꯑꯁ ꯄꯣꯄꯨꯂꯦꯁꯟꯁꯦ ꯆꯍꯨꯝꯒ ꯁꯚꯦꯟꯇꯤ ꯆꯍꯨꯝꯒ ꯦꯟꯇ ꯂꯩꯕꯗꯀꯣ
ꯌꯥꯝꯗꯦꯀꯣ ꯆꯍꯨꯝꯃꯨꯛ ꯁꯕꯦꯟꯇꯤꯗꯤ
ꯎꯝ ꯌꯥꯗꯦ ꯑꯉꯥꯡꯁꯦ ꯋꯥꯟ ꯑꯉꯥꯡꯁꯦ ꯁꯦ ꯋꯥꯟ ꯇ꯭ꯋꯦꯟꯇꯤ ꯍꯦꯜꯂꯝꯒꯅꯤ
ꯑꯣ
ꯑꯗꯨ ꯆꯍꯤ ꯀꯨꯟ ꯁꯨꯗꯕ ꯉꯥꯛꯇꯪ
ꯌꯥꯝꯅ ꯄꯣꯛꯄ ꯃꯊꯧ ꯇꯥꯏ
ꯑꯗ
ꯑꯦꯅꯥꯎꯟꯁ ꯇꯧ ꯅꯣꯏꯒꯤ ꯈꯨꯟꯗꯣ ꯍꯧꯖꯤꯛ ꯃꯇꯝ ꯃꯇꯝꯁꯤꯒꯤ ꯍꯧꯖꯤꯛꯀꯤ ꯃꯇꯝꯁꯤꯒ ꯆꯥꯅꯕ ꯊꯕꯛ ꯇꯧ
ꯑꯗꯨꯗꯒꯤꯅ ꯑꯃꯨꯛ ꯍꯅ ꯄ ꯌꯨꯝꯂꯥ ꯑꯃꯟꯅ ꯑꯣ ꯑꯍꯣꯝꯕꯔꯤ ꯑꯍꯣꯝꯕꯔꯤ ꯃꯉꯥ ꯇꯔꯨꯛ ꯃꯪꯉ
ꯑꯣꯏ ꯐꯥꯏꯚ ꯐꯥꯏꯚꯇꯒꯤꯗꯤ ꯂꯦꯁ ꯇꯧꯒꯅꯣ ꯅꯠꯇꯦ ꯐꯣꯔꯗꯒꯤꯗꯤ ꯂꯦꯁ ꯇꯧꯒꯅꯣ ꯑꯗꯨꯒ ꯏꯟꯀ꯭ꯔꯤꯁ ꯇꯧꯕꯗꯤ ꯌꯥꯏ ꯌꯥꯏ ꯍꯦꯟꯕꯗꯤ ꯌꯥꯏꯑ ꯁꯤꯗꯒꯤꯗꯤ ꯍꯟꯊ ꯅ ꯌꯥꯗꯦ ꯍꯥꯏꯕ ꯑꯃ ꯂꯩꯔꯗꯤ ꯐꯒꯗꯧꯕꯀꯣ
ꯎꯝ ꯎꯝ
ꯑꯗꯨꯒꯨꯝꯕ ꯑꯃ ꯊꯣꯛꯂꯛꯑꯗꯤ ꯍꯧꯖꯤꯛꯀꯥꯟꯗꯤ ꯌꯥꯝꯅ ꯄꯣꯛꯄꯁꯦ ꯃꯊꯧꯗꯤ ꯇꯥꯔꯕꯅꯦ ꯃꯇꯝꯁꯤꯒꯤ ꯆꯥꯅꯕꯗꯨꯅꯦꯕ
ꯎꯝ ꯑꯗ ꯅꯥꯟꯗꯤ ꯀꯌꯥꯃꯨꯛ ꯄꯣꯛꯒ ꯇꯅ ꯂꯩꯣ ꯅ ꯋꯥꯏ ꯄꯂ ꯀꯥꯟꯅ
ꯑꯩ ꯑꯩꯒꯤ ꯇꯨ
ꯑꯦꯅꯤ ꯈ ꯇ
ꯍꯣꯏ
ꯑꯃꯅ ꯗꯣꯛꯇꯔ ꯑꯣꯏꯔꯅ ꯏꯟꯖꯅꯤꯌꯥꯔ ꯑꯣꯏꯔ ꯑꯃꯅ ꯑꯁ ꯑꯗꯨꯗꯤ ꯐꯨꯠꯕꯣꯂꯔꯒꯤ ꯄꯣꯂꯤꯇꯤꯁꯤꯌꯥꯟꯒꯤ ꯀꯩꯅꯣ ꯕꯦꯡꯗ ꯐꯝꯃꯦ ꯑꯗꯨꯗꯤ ꯂꯩꯇ꯭ꯔꯦꯅꯦ ꯑꯗꯨ ꯑꯣꯏꯔꯗꯤ ꯃꯦꯅꯦꯖꯔ ꯑꯣꯏꯅꯤꯡꯉꯥꯏꯒ
ꯑꯩꯒꯤꯗꯤꯀꯣ ꯑꯃꯅ ꯄꯨꯂꯤꯁ ꯑꯣꯏꯔꯅꯤ ꯑꯃꯅ ꯗꯣꯛꯇꯔ ꯑꯣꯏꯒꯅꯤ
ꯑꯁ ꯑꯩꯗꯤ ꯏꯆꯥ ꯏꯆꯥꯗ ꯄꯨꯂꯤꯁ ꯁꯨꯡꯑꯣ ꯑꯣꯏꯍꯟꯅꯤꯡꯗꯦ
ꯑꯩꯗꯤ ꯑꯣꯏꯍꯟꯒꯅꯤ ꯍꯥꯏꯕꯗꯤ ꯄꯨꯂꯤꯁ ꯑꯣꯏꯔꯗꯤ ꯃꯥꯅ ꯀꯩꯀꯥ ꯇꯧꯔꯕꯗ ꯑꯗꯨꯒꯨꯝꯕ ꯁꯣꯛꯑꯁꯨ ꯗꯣꯛꯇꯔ ꯑꯃ ꯌꯥꯎꯔꯗꯤ ꯃꯥꯅ ꯂꯥꯏꯌꯦꯡꯒꯅꯤ ꯗꯣꯛꯇꯔ ꯑꯣꯏꯔꯁꯨ ꯃꯥꯅ ꯀꯩꯀꯥ ꯍꯥꯏꯗꯤ ꯗꯣꯛꯇꯔ ꯍꯥꯏꯕꯁꯤꯗꯤ ꯔꯤꯛꯁꯅꯦ ꯑꯃꯔꯣꯝꯗꯗꯤ ꯅꯠꯇ꯭ꯔꯥꯅꯦ
ꯑꯁꯗꯁꯅꯦꯍꯦ ꯎꯝ
ꯒꯤ ꯃꯤꯒꯤ ꯄꯨꯟꯁꯤꯗ ꯃꯥꯅ ꯈꯔ ꯄꯥꯏꯗꯣꯏꯅꯦ ꯑꯗꯨꯒꯨꯝꯕ ꯂꯩꯔꯁꯨ ꯃꯥꯒꯤ ꯑꯗꯨꯒꯨꯝꯕ ꯇꯧꯕ ꯃꯇꯝꯗ ꯄꯨꯂꯤꯁꯇꯨꯅ ꯑꯃꯨꯛ ꯃꯥꯒꯤ ꯁꯞꯄꯣꯔꯠ ꯇꯧꯅꯕ
ꯅꯪ ꯋꯥꯈꯜꯗ ꯄꯔꯥ ꯆꯨꯝꯃꯦꯦ ꯄꯤꯌꯥꯔ ꯆꯥꯏꯠꯈ꯭ꯔꯦ
ꯑꯗꯨꯗꯟꯅ
ꯑꯗꯨꯒ ꯑꯩꯗꯤꯅꯦ
ꯎ
ꯗꯣꯛꯇꯔꯁꯦ ꯁꯨꯡꯑꯣꯣꯏ ꯑꯣꯏꯅꯤꯡꯗꯦ
ꯍꯣꯏ ꯑꯗꯣ ꯗꯣꯛꯇꯔ ꯑꯣꯏꯕꯁꯦ ꯍꯥꯏꯗꯤ ꯃꯤ ꯈꯨꯗꯤꯡꯃꯛ ꯑꯣꯏꯒꯅꯤ ꯍꯥꯏꯕꯗꯤ ꯂꯩꯇꯦ ꯑꯗꯨꯕꯨ ꯑꯣꯏꯔꯣꯏ ꯍꯥꯏꯕꯁꯨ ꯂꯩꯇꯦ ꯑꯗꯣ ꯈꯪꯗꯦ ꯃꯤ ꯃꯤꯒꯤꯁꯨ ꯗꯥꯎꯁꯨ ꯂꯩ ꯍꯥꯏꯗꯤ ꯑꯣꯏꯕ ꯑꯣꯏꯗꯕ ꯍꯥꯏꯗꯤ ꯇꯝꯕ ꯈꯨꯗꯤꯡꯃꯛꯁꯨ ꯑꯣꯏꯗꯦꯗꯅ
ꯎꯝ ꯑꯣꯏꯗꯦ
ꯇꯝꯕ ꯈꯨꯗꯤꯡꯃꯛꯁꯨ ꯑꯣꯏꯗꯣꯏꯅ ꯑꯗꯨꯒ ꯃꯤꯒꯤ ꯈꯔ ꯄꯤꯊꯣꯛꯆꯕ ꯍꯥꯏꯕ ꯇꯥꯔꯦ
ꯎꯝ ꯀꯠꯊꯣꯛꯄꯅꯦꯍꯦ ꯗꯣꯛꯇꯔꯗꯤ ꯑꯁ ꯑꯩꯅ ꯗꯣꯛꯇꯔ ꯑꯣꯏꯅꯤꯡꯗꯕꯁꯦ ꯃꯤ ꯑꯦꯥꯗꯤ ꯍꯥꯏꯥꯁ ꯑ ꯃꯤꯒꯤ ꯃꯁꯥ ꯄꯥꯏꯕꯗꯣ ꯑꯩꯅ ꯇꯟꯕ ꯍꯥꯏꯇꯥꯥꯔꯦꯅꯦ ꯀꯔꯤꯒꯨꯝꯕ ꯑꯦꯁ ꯑꯦꯁ ꯇꯦꯡꯒ ꯊꯣꯛꯂꯛꯑꯗꯤ ꯑꯁ ꯄꯨꯔꯥ ꯊꯤ ꯊꯤꯅ ꯄꯣꯔꯛꯄꯗꯣ ꯌꯦꯡꯅꯤꯡꯗꯕ ꯍꯥꯏꯇꯥꯔꯦ ꯑꯩꯅ ꯈ꯭ꯋꯥꯏꯗꯒꯤ ꯐꯕꯗꯤ ꯗꯣꯛꯇꯔꯅꯦꯍꯦ ꯃꯤꯒꯤ ꯄꯨꯟꯁꯤ ꯀꯟꯕ ꯊꯕꯛꯁꯦ
ꯍꯣꯏ ꯃꯤꯒꯤ ꯄꯨꯟꯁꯤ ꯀꯟꯕꯁꯦ ꯐꯩ
ꯎꯝ
ꯏꯁꯣꯔꯅꯁꯨ ꯌꯥꯏ ꯃꯤꯅꯁꯨ ꯌꯥꯏ ꯍꯩꯈ꯭ꯔꯗꯤ ꯌꯥꯝ ꯐꯕ ꯍꯩꯇ꯭ꯔꯗꯤ ꯏꯁ ꯃꯤ ꯂꯣꯏ ꯍꯥꯞꯇꯣꯏꯅꯦ ꯁꯨ
ꯑꯗꯨꯗꯤ ꯅꯍꯥꯟ ꯅꯍꯥꯟꯅꯤ ꯊꯥꯈꯤꯕ ꯀꯩꯅꯣ ꯈꯁꯥꯟ ꯄꯦꯄꯔ ꯂꯤꯈꯛꯇ ꯃꯈ ꯃ ꯑꯣꯏ ꯃꯤ ꯌꯥ ꯇꯥꯎ ꯃꯥꯂꯃꯣꯏꯁꯦ
ꯀꯣꯏꯁꯟ ꯄꯦꯄꯔ ꯐꯪꯕ꯭ꯔꯣꯕ ꯑꯗꯨꯕꯣ ꯑꯁꯦꯡꯕꯒꯤꯔꯣꯕ ꯑꯩꯗꯤ ꯊꯥꯖꯗꯦꯗ
ꯁ ꯑꯁꯦꯡꯕꯒꯤ ꯑꯁꯦꯡꯕꯒꯤ ꯑꯣꯏꯔꯝꯑꯅꯤꯍꯦ ꯑꯗꯨꯃ ꯂꯤꯛ ꯇꯧꯕꯗꯣ ꯃꯤ ꯂꯦꯟꯃꯔꯛ ꯎꯝ ꯁꯤ ꯑꯣꯅ ꯂꯣꯏꯅ ꯃꯈꯪꯅꯅꯥꯏꯁꯤꯗꯤ ꯀꯔꯤ ꯍꯥꯏꯖꯔꯒꯦ ꯎꯝ ꯂꯩꯕꯥꯛꯄꯨꯝꯃꯛ ꯈꯪꯅꯔꯤꯁꯤꯗꯤ ꯂꯤꯛ ꯑꯣꯏꯒꯦ ꯍꯥꯏꯅ
ꯛꯀ ꯔꯤ ꯍꯟꯒꯅꯤ ꯍꯥꯏꯕ ꯅꯠꯇ꯭ꯔꯣ
ꯑꯩ ꯅꯍꯥꯟ ꯑꯃꯨꯛ ꯊꯥꯈ꯭ꯔꯦ ꯁꯤ ꯁꯟꯗꯦꯗ
ꯑꯣ ꯑꯗꯨꯗꯤ ꯌꯥꯔꯦꯗ ꯁꯟꯗꯦꯗ ꯑꯃꯨꯛ ꯊꯥꯈ꯭ꯔꯗꯤ ꯌꯥꯔꯦꯕ ꯅꯨꯡꯗꯤ ꯅꯨꯡꯉꯥꯏꯇꯦ ꯑꯗꯣ ꯅꯪꯍꯧꯗꯕ ꯅꯨꯄꯤ ꯑꯃ ꯌꯥꯎꯕꯗꯣ ꯈꯪꯉꯦꯗꯅ ꯃꯄꯥꯜ ꯂꯝꯒꯤ ꯑꯗꯣ ꯀꯞꯄ ꯃꯥꯅ ꯒꯦꯠ ꯃꯃꯥꯡꯗ ꯀꯞꯄꯗꯣ ꯑꯗꯣ ꯃꯥ ꯍꯟꯗꯛꯇꯤ ꯅꯪꯉꯝꯃꯅꯤ
ꯑꯦ ꯍꯟꯗꯛ ꯅꯪꯗꯕꯁꯤ ꯀꯩꯅꯣ ꯃꯤ ꯃꯄꯥ ꯑꯃꯗꯤ ꯋꯥꯟ ꯋꯥꯟ ꯊꯥꯔꯒ ꯂꯩꯕꯅꯦꯍꯦ ꯑꯟꯀꯟꯁꯤꯁ ꯑꯣꯏꯕꯅꯦ ꯃꯤ ꯃꯄꯥ ꯑꯃꯗꯤ ꯂꯩꯁꯥꯕꯤ ꯑꯍꯨꯝꯅꯦ ꯅꯪ